ꯍꯂꯣꯜ
ꯇꯥꯗꯔꯦ
ꯀꯅꯥ ꯑꯣ ꯕꯤꯕ꯭ꯔꯣ ꯁꯤꯕꯨ
ꯁꯤꯗꯤ ꯃꯤꯁ ꯋꯥꯔꯜꯅꯦ
ꯑꯩꯁ ꯃꯤꯁ ꯋꯥꯔꯜ ꯍꯥꯏꯔꯗ ꯀꯔꯝꯕ ꯃꯤꯁ ꯋꯥꯔꯜꯅꯣ
ꯏꯁ꯭ꯔꯣ
ꯇꯨꯝꯗ꯭ꯔꯤꯕꯣ
ꯇꯨꯝꯒꯦꯅ ꯇꯧꯔꯦ
ꯑꯁ ꯊꯦꯡꯉꯦꯍꯦ ꯕꯣꯜ ꯌꯦꯡꯗ꯭ꯔꯣ ꯅꯣꯏꯗꯤ
ꯌꯦꯡꯗꯦ
ꯀꯔꯤꯒꯤ ꯋꯥꯔꯜ ꯀꯞ ꯃꯇꯝꯗꯗꯤ ꯕꯣꯜ ꯌꯦꯡꯗꯕꯅꯦ ꯕꯣꯜ ꯐꯖꯕꯅꯦ ꯍꯟꯗꯛ ꯍꯟꯗꯛ ꯌꯦꯡꯒꯗꯤ ꯌꯦꯡꯕ ꯐꯪꯉꯥꯔꯣꯏ ꯌꯦꯡꯕꯁꯨ ꯍꯩꯔꯣꯏ ꯍꯟꯗꯛ ꯌꯦꯡꯗꯗꯤ
ꯅꯣꯏ ꯌꯦꯡꯗꯣ
ꯑꯩꯈꯣꯏꯗꯤ ꯌꯦꯡꯉꯤꯅꯦ ꯍꯧꯖꯤꯛ ꯃꯦꯠꯆ ꯑꯃ ꯂꯣꯏꯈ꯭ꯔꯦ
ꯇꯨꯝꯅꯤꯡꯗ꯭ꯔꯣ
ꯑꯁ ꯇꯨꯝꯃꯗꯤ ꯇꯨꯝꯅꯤꯡꯉꯦ ꯑꯗꯣ ꯅꯪꯕꯨ ꯃꯤꯁ ꯇꯧꯕꯒꯤꯀꯣ ꯑꯗꯣ ꯋꯥꯔꯤ ꯁꯥꯅꯤꯡꯕ
ꯇꯨꯝꯅꯤꯡꯂꯗꯤ ꯇꯨꯝꯈ꯭ꯔꯗꯨꯅ ꯑꯩꯉꯣꯟꯗ ꯇꯩꯅꯕ ꯁꯥꯏ
ꯑꯁ ꯅꯠꯇꯦꯗ ꯎ ꯅꯪꯁꯦ ꯎꯝ ꯑꯩꯒꯤ ꯊꯝꯃꯣꯏꯗ ꯂꯩꯕꯀꯣ ꯌꯦ ꯑꯩꯁꯤ ꯊꯃꯣꯏꯗ ꯅꯪ ꯂꯩꯕꯒꯤꯀꯣ
ꯑꯩꯗꯤ ꯑꯩꯒꯤ ꯇꯨꯝꯐꯝ ꯇꯨꯝꯐꯝꯗꯅꯦ ꯅꯪꯒꯤ ꯊꯃꯣꯏꯗ ꯅꯠꯇꯦ
ꯂꯥꯎꯗꯦ ꯂꯥꯎꯅꯦ ꯏꯅꯥꯛꯇ ꯅꯪꯕꯨ ꯌꯥꯝꯅ ꯃꯤꯁ ꯇꯧꯋꯦꯗ
ꯂꯛꯒꯦ ꯒꯣ
ꯍꯥꯥ
ꯂꯛꯀꯦꯕ
ꯂꯥꯎ ꯂꯥꯎꯑꯣ ꯍꯧꯖꯤꯛ ꯍꯧꯖꯤꯛ ꯂꯧꯕ ꯂꯥꯛꯀ‌ꯦꯀ‌ꯣ
ꯍꯣꯏ ꯂꯥꯛꯑꯣ
ꯅꯪ ꯂꯥꯛꯀ‌ꯦꯗ ꯅꯣꯏ ꯃꯄꯥꯟ ꯃꯄꯥꯟ ꯊꯣꯛꯀꯗ꯭ꯔꯥ
ꯍꯣꯏ ꯊꯣꯛꯀꯅꯤ ꯀꯩꯅꯣ
ꯅꯣꯏꯒꯤ ꯈꯦꯠꯇꯨ ꯀꯤ ꯊꯝꯕ꯭ꯔꯥ
ꯊꯝꯗꯦꯗ
ꯃꯄꯥꯟ ꯊꯣꯛꯅꯤꯡꯔꯗꯤ ꯑꯗꯨꯝ ꯊꯣꯛꯄ ꯌꯥꯏ
ꯑꯦꯁ ꯑꯗꯨ ꯃꯄꯨꯗꯨ ꯇꯝꯄꯥꯛꯇꯒꯤꯔ ꯆꯤꯡꯗꯒꯤꯔ
ꯈꯪꯗꯦ ꯑꯩꯁꯨ ꯍꯪꯗꯦ ꯍꯌꯦꯡ ꯍꯪꯕꯤꯒꯦꯀꯣ
ꯍꯣꯏ ꯍꯣꯏ ꯍꯪꯕꯤꯌꯣꯅꯦ ꯀꯔꯝꯕ ꯂꯩꯀꯥꯏꯗꯅ‌ꯣ ꯅ‌ꯣꯏꯒꯤꯁꯦ
ꯑꯩꯈ‌ꯣꯏꯁ‌ꯦ ꯈꯪꯗꯦ ꯑꯩꯁꯨ ꯍꯥꯏꯕ ꯈꯪ ꯈꯪꯗꯦ ꯃ‌ꯣꯏꯒꯤ ꯂꯩꯀꯥꯏꯒꯤ ꯃꯤꯡꯁꯦ
ꯑꯗ‌ꯣ ꯑꯥꯏ ꯇꯤ ꯑꯥꯏ ꯇꯤ ꯀꯣꯂꯦꯖ ꯍꯧ ꯂꯩꯔꯤꯅ ꯑꯗꯨ ꯃꯅꯥꯛꯇꯔꯣ ꯌꯥꯝ ꯅꯛꯄꯔꯥ
ꯅꯛꯇ‌ꯦꯗ
ꯀꯌꯥꯝ ꯂꯥꯞꯄꯦ
ꯂꯞꯇ‌ꯦ ꯅꯛꯑꯦ ꯑꯣꯄꯣꯖꯤꯠꯇꯅꯦ ꯃꯣꯏꯅ ꯂꯩꯕꯁꯦ ꯑꯣꯄꯣꯖꯤꯠ ꯇꯤ ꯑꯦꯒꯤ ꯀꯣꯂꯦꯖ ꯑꯣꯄꯣꯖꯤꯠꯇ
ꯀꯔꯤꯒꯤ
ꯍꯣꯇꯦꯜ ꯑꯃ ꯂꯩꯥꯔꯝꯒꯅꯤ ꯃꯃꯥꯡꯗꯀꯣ ꯒꯦꯠ ꯑ ꯑꯉꯥꯡ ꯑꯉꯥꯡꯕ ꯒꯦꯠ
ꯊ‌ꯦꯡ ꯊꯦꯡꯉ ꯑꯗꯨꯝ ꯆꯠꯄ ꯌꯥꯒꯗ꯭ꯔꯥ
ꯍ‌ꯣꯏ ꯌꯥꯏꯌ‌ꯦ꯫
ꯐꯒꯤ ꯇꯧꯕꯅꯦ ꯒꯦꯠ ꯒꯦꯠ ꯂꯩ꯫
ꯅ‌ꯣꯏ ꯑꯉꯥꯡ ꯂꯥꯡꯅꯤꯡꯕꯁꯤꯡꯗꯨꯗꯤ ꯑꯁ꯫ ꯆꯞ ꯆꯥꯔꯦꯅꯦ ꯑꯗ‌ꯣ꯫
ꯋꯥꯊꯤ ꯇꯧꯅꯨ
ꯌꯥꯝ ꯂꯥꯡꯒꯅꯨꯀ‌ꯣ ꯅꯣꯏ ꯒꯦꯠꯕꯨꯨꯗꯤ ꯒꯦꯠꯕꯨꯨꯗꯤ ꯂꯩꯔꯝꯅꯤ ꯑꯗ‌ꯣ ꯀꯤ ꯆꯤꯜ ꯂꯣꯟꯗꯕꯀ‌ꯣ ꯅꯣꯏꯒꯤꯁꯦ꯫
ꯀꯤꯂ‌ꯣꯛ ꯊꯝꯃꯦꯗ ꯂꯣꯟ__
ꯌꯥꯝ ꯊꯦꯡꯅ ꯆꯠꯀꯅꯨꯀꯣ ꯅꯨꯡꯗꯥꯡꯗ
ꯊ‌ꯣꯡ ꯊꯦꯡꯅ ꯆꯠꯄ ꯅꯠꯇ‌ꯦ ꯂꯥꯡ ꯂꯥꯡꯅꯤꯡꯔꯗꯤ ꯂꯥꯡꯔꯒ ꯂꯩꯔꯝꯒꯅꯤꯗ ꯀꯩꯁ ꯀꯩꯅꯣ ꯑꯩꯅ ꯂꯥꯡꯅꯤꯡꯗꯕꯒꯤ
ꯂꯥꯡꯅꯤꯡꯕꯒꯤꯅꯦ ꯅꯪꯒꯤ ꯌꯨꯝ ꯂꯩ ꯇꯕꯗ‌ꯣ ꯊꯥ ꯑꯃ ꯐꯥꯒꯗꯧꯔꯦ꯫
ꯏꯊꯟꯇ ꯂꯩꯕ ꯅꯨꯡꯉꯥꯏꯇꯕꯒꯤ ꯂꯩꯕꯅꯤꯗ꯫
ꯅꯌꯥꯝꯕ ꯑꯍ ꯅꯌꯥꯝꯕꯗ ꯑꯩ
ꯍꯥꯏꯒꯅꯤꯀꯣ
ꯍꯥꯏꯕꯤꯌꯣ ꯄ꯭ꯂꯤꯖ ꯍꯥꯏꯕꯤꯌꯨ
ꯍꯣꯏ ꯍꯧꯖꯤꯛ ꯇꯦꯛꯁ ꯊꯥꯕꯤꯔꯒꯦ ꯅꯌꯥꯝꯕꯥꯗ
ꯀꯣ
ꯑꯌꯨꯛꯇ ꯐꯣꯟ ꯇꯧꯔꯝꯒꯅꯤ ꯃꯥ
ꯑꯣ
ꯇꯕ꯭ꯔꯣ?
ꯇꯥꯔꯩ ꯇꯥꯏꯌꯦ
ꯋꯥ ꯈꯔ ꯀꯟꯅ ꯉꯥꯡꯉꯨꯅꯦ ꯑꯁ ꯅꯪꯖꯨ
ꯃꯤ ꯃꯌꯥꯝ ꯇꯨꯝꯕꯒꯤꯀꯣ ꯋꯥꯗꯣ ꯉꯥꯡꯕ ꯈꯔ
ꯑꯩꯉꯣꯟꯗ
ꯃꯤꯁ ꯇꯧꯕ꯭ꯔ ꯅꯪ ꯑꯩꯉꯣꯟꯗ ꯅꯨꯡꯁꯤꯕ꯭ꯔꯥ
ꯅꯨꯡꯁꯤꯗꯦꯗ ꯑꯩꯈꯣꯏꯗꯤ ꯃꯤ
ꯑꯁ ꯑꯁꯦꯡꯕ ꯑꯁꯦꯡꯕ ꯍꯥꯏꯌꯨꯅꯦ ꯅꯪꯒꯤ ꯊꯝꯃꯣꯏꯗ ꯅꯪꯒꯤ ꯊꯃꯣꯏꯗ ꯂꯠꯂꯒ ꯅꯪꯒꯤ ꯅꯪ ꯋꯥꯔꯅꯤꯗ
ꯈꯪꯗꯕꯁꯤꯡ
ꯍꯥꯏꯌꯨꯅꯦ
ꯈꯪꯗꯕ ꯃꯤ ꯈꯪꯗꯕ ꯃꯤꯕꯨ ꯀꯅꯥꯒꯤ ꯀꯅꯥꯅ ꯅꯨꯡꯁꯤꯒꯦꯔꯣ
ꯢꯔꯗꯤ ꯅꯨꯡꯁꯤꯔꯗꯤ ꯅꯨꯡꯁꯤ ꯍꯥꯏꯌꯨꯅꯦ ꯀꯔꯤꯅꯣ ꯑꯁ ꯂꯣꯠꯒꯅꯨ
ꯃꯤ ꯈꯪꯗꯕ ꯃꯤꯕꯨ ꯅꯨꯡꯁꯤꯕ ꯍꯥꯎꯅꯗꯦꯀꯣ
ꯎꯝ ꯑꯩꯗꯤ ꯅꯪꯕꯨ ꯌꯥꯝ ꯅꯨꯡꯁꯤꯌꯦ
ꯈꯪꯗꯕ ꯃꯤꯕꯨ ꯅꯨꯡꯁꯤ ꯅꯨꯡꯁꯤꯒꯅꯨ ꯅꯪꯁꯨ
ꯍꯣꯏ ꯑꯁ ꯅꯪ ꯈꯪꯅꯔꯒ ꯍꯧꯖꯤꯛ ꯋꯥꯔꯤ ꯁꯥꯕ ꯅꯠꯇ꯭ꯔꯣ
ꯅꯪꯅ ꯈꯪꯗ꯭ꯔꯦ ꯑꯩꯗꯤ ꯅꯪ ꯅꯥꯁꯛ ꯌꯥꯝ ꯊꯤꯕꯒꯤ ꯈꯪꯁꯨ ꯈꯪꯅꯤꯡꯗꯦ
ꯑꯁ ꯅꯪꯒꯤ ꯈꯣꯟꯖꯦꯜꯁꯨ ꯇꯥꯕꯗꯤ ꯌꯥꯝ ꯀꯔꯤ ꯍꯥꯏꯁꯤꯔ ꯅꯨꯄꯤ ꯃꯁꯛ ꯌꯥꯝ ꯐꯖꯕ ꯅꯨꯄꯤ ꯃꯥꯜꯂꯦꯗ ꯑꯗꯣ ꯁꯛꯄꯨꯗꯤ ꯌꯥꯝ ꯊꯤꯌꯦꯗ
ꯎꯝ ꯐꯖꯕꯅꯦ ꯀꯩꯅꯣ ꯅꯪꯒꯤ ꯃꯤꯠꯇꯣ ꯈꯔ ꯌꯥꯗꯕꯒꯤꯅꯦ
ꯀꯔꯤꯅꯣ ꯅꯪ ꯊꯤꯕ ꯃꯤꯗꯗꯤ ꯊꯤꯌꯦ ꯍꯥꯏꯗꯕꯅꯦ
ꯁꯛꯄꯨꯗꯤ ꯐꯖꯕꯅꯦ ꯅꯣꯏꯒꯤ ꯔꯨꯝ ꯅꯣꯏꯒꯤ ꯔꯦꯟ ꯅꯣꯏꯗ ꯇꯝ
ꯁꯦꯜꯗꯤ ꯌꯦꯡꯕ꯭ꯔꯣ ꯃꯤꯁꯦꯟꯗꯤ ꯌꯦꯡꯕ꯭ꯔꯣ
ꯑꯁ ꯑꯩ ꯋꯥ ꯍꯥꯢꯒꯦ ꯅꯪ ꯑꯩꯈꯣꯏꯒꯤ ꯔꯦꯟ ꯕꯤꯜꯗꯤꯡꯗ ꯑꯥ ꯑꯩꯈꯣꯏ ꯈꯨꯟꯒꯤ ꯑ ꯁꯤꯡꯒꯔꯁꯤꯡ ꯂꯩꯕ꯭ꯔꯥ ꯑꯥꯔꯇꯤꯁꯁꯤꯡ ꯂꯩꯕ꯭ꯔꯥꯅꯦ
ꯑꯩꯈꯣꯏꯒꯤ ꯔꯦꯟꯗ
ꯎꯝ
ꯂꯩꯇꯦꯗ ꯀꯔꯤꯒꯤ
ꯈꯪꯗꯦꯗ ꯀꯩꯁꯨ ꯅꯠꯇꯦꯗ ꯁꯨꯝ ꯍꯪꯕꯅꯤ
ꯍꯩꯍꯥ ꯑꯩ ꯑꯁ ꯉꯁꯤ ꯌꯥꯝ ꯋꯥꯔꯦꯗ ꯋꯥꯛꯀꯤꯡ ꯆꯦꯟꯕꯒꯤꯀꯣ ꯏꯊꯟꯇ ꯆꯦꯟꯕꯅꯤꯅ ꯑꯁ ꯌꯥꯝ ꯋꯥꯔꯦꯕ ꯕꯣꯔꯔꯤꯡ ꯆꯨꯑꯦꯕ
ꯅꯪꯗꯤ ꯌꯦꯡꯉꯣ ꯀꯤꯡ ꯆꯠꯂꯁꯨ ꯀꯅꯥꯔꯣꯏꯌꯦ ꯇꯠ ꯀꯅꯥꯔꯣꯏꯌꯦ ꯅꯪ ꯒꯤ ꯋꯥꯆꯤꯡ ꯆꯠ ꯂ ꯀꯣ ꯋꯥꯀꯤꯡ ꯆꯠꯂꯁꯨ
ꯑꯩꯗꯤ ꯁꯤꯛꯁ ꯄꯦꯛ ꯌꯥꯝ ꯊꯣꯛꯄꯅꯦ ꯌꯦꯡꯅꯤꯡꯕ꯭ꯔꯣ?
ꯍꯨꯝ! ꯌꯦꯡꯅꯤꯡꯗꯦ꯫ ꯁꯤꯛꯁ ꯄꯦꯛ ꯈꯛꯇ ꯅꯠꯇꯕ ꯃꯥꯜꯂꯦ ꯇ꯭ꯋꯦꯜꯐ ꯄꯦꯛ
ꯌꯦꯡꯉꯣ ꯁꯦ ꯅꯪꯗꯤ ꯁꯤꯛꯁ ꯄꯦꯛ ꯌꯦꯡꯅꯤꯡꯉꯗꯤ ꯂꯥꯛꯑꯣꯅꯦ꯫ ꯄꯥꯏꯁꯨ ꯄꯥꯏꯕ ꯌꯥꯏ
ꯌꯦꯡꯅꯤꯡꯗꯦ ꯌꯥꯝꯅ ꯁꯛ ꯊꯤꯕꯒꯤ꯫
ꯅꯨꯄꯤꯁꯤꯡꯀꯣ ꯄꯨꯛ ꯆꯥꯎꯕꯗꯤ ꯄꯥꯝꯃꯦ ꯑꯗꯨꯝ ꯍꯥꯏꯕꯅꯤ ꯄꯩꯁꯥ ꯄꯥꯏꯕꯒꯤꯀꯣ ꯑꯗꯣ ꯁꯤꯛꯁ ꯄꯦꯛꯕꯨꯗꯤ ꯃꯣꯏꯒꯤ ꯊꯝꯃꯣꯏꯗꯨꯗꯤ ꯁꯤꯛꯁ ꯄꯦꯛꯕꯨꯗꯤ ꯄꯝꯕꯅꯦ ꯃꯣꯏ
ꯁꯤꯛꯁ ꯄꯦꯛ ꯍꯣꯏꯁꯦ ꯄꯩꯁꯥ ꯄꯥꯏꯗ꯭ꯔꯣ ꯑꯗꯨꯗꯤ
ꯁꯤꯛꯁ ꯄꯦꯛ ꯀꯥꯡꯄꯨꯁꯨ ꯄꯩꯁꯥ ꯄꯥꯏꯕꯅꯦ ꯑ ꯑꯌꯥꯝꯕꯅ ꯄꯨꯛ ꯆꯥꯎꯕꯅ ꯄꯩꯁꯥꯗꯤ ꯄꯥꯏꯕ
ꯅꯪꯒꯤ ꯋꯥꯔꯤꯁꯦ ꯁꯤꯛꯁ ꯄꯦꯛ ꯍꯣꯏꯗꯤ ꯌꯥꯝꯅ
ꯍꯥꯔꯗ ꯋꯥꯔꯛ ꯍꯥꯏꯁꯤꯔꯥ?
ꯄꯩꯁꯥ ꯄꯩꯁꯥ ꯄꯥꯏꯇꯕ ꯃꯥꯜꯂꯦ
ꯅꯨꯄꯤ ꯁꯤꯡꯗꯤ ꯑꯁ ꯀ ꯅꯨꯄꯥ ꯌꯣꯡ ꯃꯥꯜꯂꯁꯨꯀꯣ ꯄꯩꯁꯥꯕꯨ ꯄꯥꯏꯔꯗꯤ ꯑꯗꯨꯝ ꯌꯥꯏ ꯍꯥꯏꯕꯅꯦ꯫
ꯈꯪꯗꯦ ꯑꯩꯗꯤ ꯅꯨꯄꯤ
ꯅꯄꯨꯟꯁꯤ ꯆꯨꯞꯄꯗ ꯍꯥ ꯇꯨꯝꯃꯤꯟꯒꯗꯕ ꯅꯨꯄꯥꯕꯨ ꯃꯁꯛ ꯊꯤꯔꯗꯤ
ꯍꯣꯏ ꯅꯪꯒꯨꯝꯅ ꯅꯪꯒꯨꯝꯕ ꯊꯤꯕ ꯐꯪꯔꯥꯗꯤ ꯑꯁ ꯑꯩ ꯅꯨꯡꯉꯥꯏꯕ ꯍꯥꯏꯕꯗꯣ ꯑꯩꯒꯤ
ꯑꯦ ꯅꯪ ꯑꯃꯨꯛ ꯊꯦꯡꯅꯔꯣꯏꯀꯣ꯫
ꯈꯪꯗꯦꯗ ꯍꯥ
ꯐꯖꯅ ꯈꯜꯂꯣꯀꯣ ꯔꯤꯒ꯭ꯔꯦꯠ ꯆꯠꯇꯅꯕ
ꯔꯤꯒ꯭ꯔꯦꯠ ꯍꯥꯏꯁꯦ ꯀꯩꯅꯣ?
ꯈꯪꯗꯦ, ꯍꯤꯗꯥꯛ ꯑꯣꯏꯕ꯭ꯔꯥ?
ꯗꯛ ꯃꯥꯜꯂꯦ
ꯗꯛꯒꯤ ꯃꯤꯡ ꯔꯥ ꯈꯪꯗꯦ ꯑꯩꯁꯦ ꯑꯁ꯫
ꯇꯨꯝꯅꯤꯡꯕꯗꯣ ꯌꯥꯝꯅ ꯑꯩ꯫
ꯅꯪꯁꯨꯔꯣ?
ꯇꯨꯝꯈ꯭ꯔꯒꯦꯀꯣ ꯑꯩ ꯌꯥꯝꯅ ꯇꯨꯝꯅꯤꯡꯕꯅ ꯂꯣꯏꯈꯔ꯭ꯦ꯫ ꯎꯝ
ꯇꯨꯝꯅꯤꯡꯕ꯭ꯔꯣ